ꯍꯜꯂꯣ ꯇꯥꯏ ꯇꯥꯏ ꯑꯩꯈꯣꯏ ꯔꯨꯝ ꯃꯃꯤꯡ
ꯌꯥꯔꯦꯀꯣ꯫
ꯇꯥꯏ ꯇꯥꯏ
ꯑꯣ ꯍꯧꯒꯠꯂꯦꯗ ꯉꯁꯥꯏꯅ ꯍꯧꯒꯠꯂꯦꯗ ꯑꯩꯗꯤ
ꯑꯦꯁ ꯁꯅꯥ ꯂꯤꯟꯅꯦ
ꯎꯝ ꯅꯪꯗꯤ ꯄꯨꯡ ꯀꯌꯥꯗ ꯍꯧꯒꯠꯀꯦ
ꯍꯧꯖꯤꯛ ꯑꯗꯨꯝ ꯍꯧꯒꯠꯄꯅ ꯍꯧꯖꯤꯛ ꯍꯧꯒꯠꯂꯒ ꯇꯦꯔꯦꯁꯇ ꯑꯗꯨꯝ ꯂꯩꯕꯅꯤ
ꯑꯣ ꯐꯨꯠꯕꯣꯜ ꯌꯦꯡꯕꯒꯤꯔꯣ ꯍꯧꯒꯠꯄꯊ‌ꯦ ꯍꯧꯒꯠꯄ ꯊꯦꯡꯉꯤꯁꯦ꯫ ꯑꯣ ꯑꯣ ꯑꯗꯨꯒꯤꯅꯦ ꯑꯈꯣꯏꯗꯤ ꯌꯦꯡꯗꯕꯒꯤ ꯉꯟꯅ ꯍꯧꯒꯠꯂꯦ꯫ ꯍꯝ ꯎꯝ ꯑꯩꯗꯤ ꯌꯦꯡꯗꯦꯅꯦ ꯐꯨꯠꯕꯣꯜꯁꯦ꯫ ꯑꯩꯗꯤ ꯌꯦꯡꯗꯦ ꯑꯩꯈꯣꯏ ꯌꯨꯝꯗꯗꯤ ꯑꯈꯣꯏ ꯌꯨꯝꯗꯗꯤ ꯑꯩ ꯏꯇꯣꯝꯗ ꯀꯩꯅꯣ ꯑꯇꯩ ꯀꯅꯥꯁꯨ ꯌꯦꯡꯗꯕꯒꯤ ꯑꯩꯁꯨ ꯐꯝꯃꯒ ꯌꯦꯡꯕꯒꯤ ꯏꯟꯇ꯭ꯔꯦꯁ꯫ ꯁꯨ ꯌꯥꯎꯗꯕꯀꯣ
ꯑꯗꯨꯒꯤ ꯌꯦꯡꯗ꯭ꯔꯦ ꯉꯔꯥꯡꯗꯤ ꯀꯅꯥ ꯀꯅꯥ ꯁꯥꯟꯅꯕ꯭ꯔꯣ ꯅꯣꯏ ꯌꯦꯡꯕ ꯀꯥꯟꯗ
ꯄꯋꯦꯒꯕ꯭ꯔꯥꯖꯦꯁꯅ
ꯑꯥꯎ ꯀꯅꯥ ꯉꯝꯃꯦ
ꯅꯚ ꯌꯥꯝꯈ꯭ꯔꯦꯗ ꯁꯥꯎꯅꯤꯡꯕꯗ
ꯑꯣ ꯑꯣ ꯑꯣ ꯕ꯭ꯔꯥꯖꯤꯜꯗꯒꯤꯗꯤ ꯀꯅꯥꯅ ꯄ꯭ꯂꯦꯌꯔꯁꯦ ꯀꯔꯝꯕ ꯄ꯭ꯂꯦꯌꯔꯅ ꯃꯃꯤꯡ ꯆꯠꯀꯦ꯫
ꯥꯅꯦꯃꯔꯅ ꯂꯩꯕꯅꯦ
ꯑꯣ ꯅꯦꯃꯥꯔꯗꯨ ꯕ꯭ꯔꯥꯖꯤꯜꯗ ꯏꯔꯥ꯫
ꯍꯣꯏ
ꯑꯣꯀꯦ ꯑꯣꯀꯦ ꯑꯩꯗꯤ ꯑꯁꯤ ꯄ꯭ꯂꯦꯌꯔꯁꯤꯅ ꯑꯁꯤꯅꯦ ꯍꯥꯏꯕꯗꯤ ꯈꯪꯗꯕ
ꯅꯣꯔꯠꯋꯦꯗꯅ ꯍꯂꯟ ꯈꯪꯕ꯭ꯔꯥ ꯍꯂꯟ
ꯍꯥꯡꯉꯔꫭꯏ꯫ ꯑꯩꯅ ꯄ꯭ꯂꯦꯌꯔ ꯈꯪꯕꯁꯤꯗꯤꯀꯣ ꯃꯦꯁꯤ ꯅꯦꯃꯥꯔ ꯕꯥꯞꯄꯦ ꯑꯗꯨꯒ ꯀꯅꯥꯅꯣ ꯔꯣꯅꯥꯜꯗꯣ ꯑ ꯑꯗꯨ ꯃꯔꯤ ꯈꯛꯇ ꯑꯣꯏꯔꯝꯒꯅꯤ ꯑꯩꯅ ꯈꯪꯕ ꯐꯨꯠꯕꯣꯜꯁꯦ ꯀꯔꯤ ꯍꯥꯏꯁꯤꯔ ꯑꯩꯅ ꯑꯗꯨꯝ ꯄꯨꯂꯞ ꯐꯝꯃ ꯌꯦꯡꯉꯗꯤ ꯏꯟꯇꯔꯦꯁ ꯂꯩꯌꯦꯕ ꯑꯗꯨ ꯑꯩ ꯏꯇꯣꯝꯇ ꯐꯝꯃ ꯌꯦꯡꯕꯗꯣ ꯏꯟꯇꯔꯦꯁ ꯑꯩ ꯏꯇꯣꯝꯇ ꯀꯩꯅꯣ ꯇꯧꯕ ꯂꯩꯇꯦꯕ ꯑꯗꯨꯒꯤ ꯑꯣ ꯑꯁꯤ ꯄ꯭ꯂꯦꯌꯔꯁꯤꯅ ꯑꯁꯤ ꯀꯟꯇ꯭ꯔꯤꯅꯦ ꯑꯁꯤ ꯄ꯭ꯂꯦꯌꯔꯁꯤꯅ ꯑꯁꯤ ꯀꯟꯇ꯭ꯔꯤꯅꯦ ꯗꯣ ꯈꯪꯗꯦ ꯑꯩꯗꯤ꯫
ꯚꯣꯜꯒꯤ ꯃꯊꯟꯗ ꯌꯦꯡꯕ ꯅꯨꯡꯉꯥꯏꯇꯦꯗ
ꯀꯣ ꯅꯨꯡꯉꯥꯏꯇꯦꯀꯣ ꯃꯤꯒ ꯄꯨꯂꯞ ꯌꯦꯡꯕꯗ ꯀꯩꯅꯣ ꯇꯧꯋꯦꯕ ꯑꯗꯨꯅ ꯏꯟꯇꯔꯦꯁꯁꯨ ꯂꯩꯕ꯫ ꯌꯦꯡꯕꯁꯨ ꯅꯨꯡꯉꯥꯏꯌꯦꯕ ꯍꯥꯟꯅꯗꯤ ꯀꯩ ꯍꯥꯏꯁꯤꯔꯥ ꯌꯨꯝꯗ ꯂꯩꯔꯤꯀꯥꯟꯗꯗꯤ ꯏꯄꯥꯅ ꯍꯦꯛꯇ ꯊꯣꯡꯒ ꯊꯤꯜꯂꯒ ꯍꯧꯒꯠꯂꯣ ꯌꯦꯡꯉꯁꯦ ꯍꯥꯏꯅ ꯇꯧꯔꯝꯕꯅꯦꯕ꯫ ꯍꯧꯖꯤꯛꯇꯤ ꯑꯩꯒꯤ ꯑꯣꯟ ꯐꯦꯃꯤꯂꯤ ꯂꯩꯕꯅꯤꯅ ꯑꯗꯨꯒꯨꯝꯕ꯫ ꯀꯩ ꯍꯥꯏꯖ꯭ꯤꯔ ꯑꯗꯨꯒꯨꯝꯕꯁꯨ ꯂꯩꯇ꯭ꯔꯦ ꯌꯨꯝꯗꯗꯤ ꯑꯗꯨꯝ ꯏꯄꯥꯅ ꯀꯣꯜ ꯇꯧꯔꯗꯤ ꯅꯣꯏ ꯕꯣꯜ ꯌꯦꯡꯉꯤꯕ꯭ꯔꯣ ꯍꯥꯏꯗꯤ ꯃꯣꯏꯗꯤ ꯑꯗꯨꯝ ꯌꯦꯡꯉꯦ
ꯍꫭ ꯍꯣ ꯍꯣ꯫
ꯅꯨꯡꯗꯥꯡꯗ ꯑꯣꯏꯔꯁꯨ ꯀꯩꯁꯨ ꯑꯣꯏꯔꯁꯨ ꯑꯗꯨꯝ ꯏꯄꯥꯅ ꯀꯩꯅꯣ ꯂꯤꯠ ꯇꯧꯔꯒ ꯃꯣꯏ ꯑꯗꯨꯝ ꯌꯦꯡꯉꯦꯕ ꯑꯩꯗꯤ ꯑꯗꯨꯝ ꯑꯩꯒꯤ ꯑꯣꯟ ꯐꯦꯃꯤꯂꯤ ꯂꯩꯔꯒ ꯑꯉꯥꯡ ꯑꯗꯨꯝ ꯑꯄꯤꯛꯄ ꯃꯌꯥꯝ ꯆꯦꯟꯕꯒꯤ ꯑꯩꯗꯤ ꯐꯝꯔꯒ ꯌꯦꯡꯕ ꯃꯇꯝꯁꯨ ꯂꯩꯇꯕꯗꯣ
ꯑ
ꯑꯩꯗꯤ ꯄꯥꯛ ꯌꯦꯡꯕ ꯐꯪꯗ꯭ꯔꯦ ꯗꯤꯁ ꯌꯤꯔꯗꯤ ꯂꯥꯁ ꯌꯤꯔꯗꯤ ꯈꯤꯇꯪ ꯌꯦꯡꯉꯝꯕ꯭ꯔꯥ ꯈꯪꯗꯦ ꯑꯩꯁꯦ ꯑꯦ ꯂꯥꯁ ꯏꯌꯔ ꯍꯥꯏꯌꯦ ꯂꯥꯁ ꯋꯥꯔꯜ ꯀꯞ ꯍꯥꯏꯕ ꯍ ꯍ
ꯇꯝꯃ ꯄꯨꯔꯥꯥꯛꯄꯒꯤꯅꯦꯀꯣ
ꯎꯝ
ꯑꯩꯈꯣꯏꯁꯨ ꯑꯗꯨꯝ ꯑꯉꯥꯡꯇꯨ ꯗꯨꯝ ꯂꯩꯔꯗꯤ ꯄꯥꯏ ꯑꯗꯨꯝ ꯌꯦꯡꯅꯤꯡꯉꯁꯨ ꯀꯣ꯫
ꯎꯝ
ꯐꯔꯛ ꯇꯥꯔꯅꯤꯕ ꯍꯟꯗꯛꯇꯤ ꯈꯔ ꯇꯌꯨꯠ ꯑꯣꯏꯕꯒꯤ ꯑꯁ ꯍꯨ ꯍ
ꯎꯝ ꯎꯝ ꯑꯗꯨꯅꯦ ꯌꯦꯡꯒꯗꯝꯅ‌ꯦꯗ ꯐꯨꯠꯕꯣꯜ ꯀꯨꯝꯕꯁꯤꯗꯤ ꯐꯩꯌꯦꯕꯀꯣ꯫ ꯌꯦꯡꯒꯗꯕꯅꯦ꯫ ꯑꯇꯩ ꯑꯩꯗꯤ ꯗꯕ꯭ꯂꯤꯎ ꯗꯕ꯭ꯂꯤꯎ ꯏ ꯍꯥꯏꯕ꯭ꯔꯥ ꯗꯕ꯭ꯂꯤꯎ ꯗꯕ꯭ꯂꯤꯎ ꯑꯦꯞꯀꯨꯝꯕꯗꯤ ꯑꯁ ꯇꯜꯂꯦꯗ ꯑꯗꯨꯒꯨꯝꯕꯗꯤ ꯌꯦꯡꯁꯨ ꯌꯦꯡꯍꯟꯅꯤꯡꯗꯦꯗ꯫
ꯃꯤ ꯐꯨꯅꯥꯅꯤꯉꯥꯏꯒꯤꯒ ꯍꯣꯏ
ꯒꯨꯝꯕꯗꯤ ꯌꯥꯝ ꯀꯩꯅꯣ ꯑꯣꯏꯌꯦꯕ ꯚꯥꯏꯂꯦꯟ ꯕ꯭ꯔꯨꯇꯦꯜ ꯑꯣꯏꯕꯗꯨ ꯀꯣ
ꯍꯣꯏ ꯍꯣꯏ
ꯑꯗꯨꯕꯨ ꯀꯩ ꯍꯥꯏꯁꯤꯔꯥ꯫ ꯐꯨꯠꯕꯣꯜ ꯀꯨꯝꯕꯗꯤ ꯑꯗꯨꯝ ꯌꯥꯏꯌꯦꯗ ꯌꯥꯝ ꯀꯩ ꯍꯥꯏꯁꯤꯔꯥ ꯍꯦꯜꯗꯤ ꯑꯣꯏꯔꯦ ꯍꯥꯏꯅ ꯈꯜꯂꯦ ꯑꯩꯗꯨ ꯂꯣꯏꯃ ꯌꯦꯡꯕꯁꯤꯗꯤ ꯆꯥꯛ ꯆꯥꯔꯝꯈꯤꯔꯣꯏꯅꯦ ꯅꯪ ꯍꯧꯖꯤꯛꯁꯦ ꯍꯧꯍꯜꯂꯗꯤ
ꯍꯥꯥ
ꯆꯥꯛꯇꯤ ꯆꯥꯔꯝ ꯈꯣꯠꯈꯤꯔꯣꯏꯅꯦ ꯅꯪ ꯍꯧꯖꯤꯛ ꯍꯧꯒꯠꯂꯗꯤ꯫
ꯍꯣꯏ ꯉꯥꯜꯂꯤꯗ ꯆꯥꯛ ꯆꯥꯅꯤꯡꯉꯥꯏꯒꯤꯗꯤ ꯉꯔꯥꯡꯗꯤ ꯑꯌꯨꯛ ꯑꯌꯨꯛꯇ ꯆꯥꯛ ꯆꯥꯗꯦ ꯅꯨꯡꯗꯥꯡꯗ ꯆꯥꯏꯌ‌ꯦ꯫
ꯑꯣ
ꯁꯥꯃꯟꯕꯒꯤ ꯆꯥꯛꯁꯨ ꯊꯣꯡꯕ ꯇꯥꯜꯂꯤꯕ ꯍꯟꯗꯗꯤ
ꯑꯣ ꯑꯣ ꯃꯥꯅꯦ ꯍꯧꯖꯤꯛꯇꯤ ꯁꯥꯏꯌ‌ꯦ ꯍꯟꯗꯛꯁꯤꯗꯤꯀꯣ꯫
ꯋꯥ
ꯅꯣꯏꯗꯤ ꯀꯅꯥꯅ ꯆꯥꯛ ꯑ‌ꯦꯟꯁꯥꯡ ꯊꯣꯡꯕ꯭ꯔꯣ꯫
ꯑꯩ ꯇꯣꯝꯅ ꯑꯗꯨꯝ ꯊꯣꯡꯕꯅꯤ ꯑꯩ ꯏꯊꯟꯗ ꯂꯩꯕꯒꯤꯀꯣ
ꯑꯣ ꯑꯣ ꯑꯣ ꯑꯣ ꯐꯩꯌꯦꯅꯦ ꯅꯨꯄꯥꯅ ꯆꯥꯛ ꯊꯣꯡꯕ ꯍꯩꯕꯁꯤ ꯌꯥꯝ ꯗꯔꯀꯥꯔ ꯂꯩꯕꯅꯤ ꯌꯥꯝ ꯐꯕꯅꯤꯀꯣ
ꯑꯁ ꯃꯤ ꯊꯣꯟꯅꯤꯡꯉꯥꯏ ꯂꯩꯇꯕꯒꯤ ꯃꯊꯟꯇ ꯂꯩꯕꯒꯤ ꯎꯄꯥꯏ ꯂꯩꯇꯕꯒꯤ ꯑꯗꯨꯝ ꯊꯣꯛ
ꯐꯩꯌꯦꯅꯦ ꯅꯪ ꯊꯣꯡꯕ ꯍꯩꯕꯗꯣ ꯐꯕꯅꯦ ꯑꯗꯣ ꯑꯦꯅꯤ ꯂꯩꯗꯅ ꯀꯣꯟꯅ ꯅꯣꯏ ꯐꯦꯃꯤꯂꯤꯒ ꯃꯤ ꯅꯥꯕ ꯂꯩꯔꯒ ꯃꯤ ꯊꯣꯡꯕꯤꯅꯤꯉꯥꯏ ꯂꯩꯇ꯭ꯔꯗꯤ ꯅꯪꯅ ꯊꯣꯡꯒꯗꯕꯅꯤꯅꯦ ꯑꯗꯨꯒꯨꯝꯕꯗꯨ꯫ ꯀꯤꯜꯁ ꯑꯃꯅꯦꯗ ꯐꯕꯅꯦ ꯊꯣꯡꯕ ꯍꯩꯕꯗꯨꯀꯣ
ꯍꯣꯏ ꯊꯣꯡꯗ꯭ꯔꯗꯤ ꯊꯣꯡꯉ ꯊꯣꯡꯗ꯭ꯔꯒ ꯆꯥꯔꯗꯤ ꯌꯥꯗꯦꯅ
ꯎꯝ
ꯅꯨꯄꯥꯁꯨ ꯑꯣꯏꯔꯁꯨ ꯅꯨꯄꯤ ꯑꯣꯏꯔꯁꯨ ꯆꯥꯛ ꯆꯥꯗ꯭ꯔꯗꯤ ꯍꯤꯡꯗꯅ ꯑꯩꯈꯣꯏꯗꯤ ꯆꯥꯛ ꯆꯥꯕ ꯀꯥꯡꯕꯨꯅꯤꯅ ꯅꯠꯇ‌ꯦ ꯍꯥ꯫
ꯆꯨꯝꯃꯦ ꯅꯪꯅ ꯍꯥꯏꯕ ꯌꯥꯝ ꯆꯨꯝꯕꯅ‌ꯦ ꯍꯧꯖꯤꯛ ꯍꯥꯏꯕꯗ ꯑꯗꯨꯅ ꯊꯣꯡ꯫ ꯅꯨꯄꯤ ꯅꯨꯄꯤ ꯊꯕꯛꯅꯦ ꯅꯨꯄꯥꯏ ꯊꯕꯛꯅꯦ ꯍꯥꯏꯕꯗꯨꯣ ꯅꯠꯇꯕꯀꯣ
ꯍꯣꯏ ꯑꯩꯅ ꯈꯟꯕꯗꯤ ꯑꯗꯨ ꯑꯣꯏꯗ ꯍꯣꯏ ꯅꯨꯄꯤꯁꯤꯗꯤ ꯅꯨ ꯅꯨꯄꯤꯅ ꯇꯧꯅꯤꯡꯉꯥꯏꯒꯤ ꯅ ꯅꯨꯄꯥꯗꯣ ꯑꯗꯨ ꯈꯥꯏꯗꯦꯗ ꯏꯀꯣꯡꯡꯝꯉꯤꯕ ꯑꯩꯈꯣꯏꯗꯤ ꯍꯣꯏ ꯍꯣꯏ ꯍꯣꯏ ꯍꯥꯏꯕꯗꯤ ꯄꯣꯠ ꯂꯨꯝꯕꯒꯨꯝꯕ ꯊꯥꯡ ꯊꯥꯡꯅꯤꯡꯉꯥꯏꯒꯤꯗꯤ ꯂꯩꯅ ꯑꯗꯨꯒꯤꯗꯤ꯫
ꯑꯥꯎ ꯎꯝ꯫
ꯆꯥꯛ ꯌꯦꯟꯁꯥꯡꯗꯤ ꯃꯨꯠ ꯂꯨꯝꯕꯁꯨ ꯅꯠꯇꯦ
ꯑꯗꯨꯅꯦ
ꯑ
ꯑꯗꯨ ꯅꯪꯗꯤ ꯀꯔꯤ ꯏꯟꯁꯥꯡ ꯑꯌꯥꯝꯕ ꯆꯥꯒꯟꯕ꯭ꯔꯥ ꯅꯪ ꯊꯣꯡꯕꯗ
ꯑꯁ ꯑꯩꯗꯤ ꯕꯂꯦꯟꯗ꯭ꯔꯤꯗ
ꯑꯣ
ꯗꯨ ꯍꯦꯟꯅ ꯆꯥꯍꯟꯗ
ꯑꯣ ꯑꯣ ꯕꯤꯂꯦꯟꯗ꯭ꯔꯤꯗꯣꯀꯣ ꯑꯩꯗꯤ ꯚꯂꯦꯟꯗ꯭ꯔꯤ ꯏꯔꯣꯟꯕꯗꯨ ꯌꯥꯝ ꯍꯥꯎꯋꯦꯅꯦ ꯑꯂꯨ ꯌꯥꯝꯅꯗꯤ ꯍꯥꯞꯇꯕꯀꯣ꯫
ꯍ ꯍꯣꯏ ꯑꯩ ꯚꯂꯤꯟꯗꯔꯤꯗꯣ ꯆꯥꯔꯗꯤ ꯑ ꯆ ꯀꯔꯤ ꯏꯔꯣꯟ ꯆꯥꯔꯗꯤ ꯑꯂꯨ ꯍꯥꯞꯇꯦ
ꯑꯣ ꯑꯣ ꯑꯣ ꯍꯥꯎꯔꯝꯒꯅꯤ ꯑꯗꯨꯁꯨ ꯎꯝ ꯍꯥꯞꯇ꯭ꯔꯁꯨ ꯑꯗꯨꯝ ꯌꯥꯕꯅꯦꯗ ꯎꯝ
ꯍꯥꯞꯇꯕꯤꯗ ꯀ꯭ꯔꯤꯔꯥ ꯑꯣꯅꯤꯌꯟꯗꯣ ꯈꯔ ꯈꯔ ꯃꯆꯥ ꯃꯆꯥ ꯀꯥꯔꯒ ꯑꯗꯨ ꯃꯦꯠꯄꯗꯣ ꯑꯗꯨꯝ ꯌꯥꯝ ꯍꯥꯎꯋꯦ
ꯍꯥꯎꯋꯦ ꯍꯥꯎꯋꯦ ꯆꯨꯝꯃꯦ ꯑꯗꯨꯁꯨ ꯑꯗꯨꯒꯤ ꯑꯩꯁꯨ ꯚꯦꯂꯦꯟꯗ꯭ꯔꯤꯒꯤ ꯃꯇꯝ ꯑꯣꯏꯔꯗꯤ ꯑꯩꯈꯣꯏ ꯂꯣꯀꯦꯜꯒꯤ ꯑꯗꯨ ꯒꯨꯝꯕ ꯐꯪꯅꯗꯤ ꯑꯩꯁꯨ ꯑꯌꯥꯝꯕꯁꯦ ꯍꯣꯏ ꯀꯥꯡꯁꯣꯏꯁꯨ ꯑꯗꯨꯝ ꯍꯥꯎꯋꯦꯀꯣ ꯑꯗꯨꯕꯨ ꯑꯩꯗꯤ ꯏꯔꯣꯟꯕꯁꯦꯅ ꯍꯦꯟꯅ ꯄꯥꯝꯃꯦ ꯚꯤꯂꯦꯟꯗ꯭ꯔꯤꯗ ꯏꯔꯣꯟꯕ ꯑꯃ ꯇꯧꯔꯒ ꯀꯥꯡꯉꯧꯒꯨꯝꯕ ꯃꯦꯠꯄ ꯑꯃ ꯅꯠꯇ꯭ꯔꯒ ꯌꯦꯔꯨꯝ ꯕꯣꯏꯜ ꯇꯧꯕꯗꯣ꯫ ꯑꯗꯨꯒ ꯆꯥꯕꯗꯣ ꯑꯗꯨꯝ ꯆꯥꯛ ꯌꯥꯝ ꯆꯪꯉꯦ ꯑꯩꯁꯨ꯫
ꯎꯝ ꯑꯗꯨꯒꯨꯝꯕ ꯌꯦꯟꯁꯥꯡ ꯉꯥ ꯆꯥꯛꯗꯤ ꯌꯥꯝ ꯍꯥꯎꯋꯦꯗ ꯍꯥꯏꯗꯤ ꯆꯥꯕꯗꯨ ꯅꯨꯡꯉꯥꯏꯕ
ꯎꯝ ꯎꯝ
ꯊꯥꯎ ꯌꯥꯝ ꯆꯥꯃꯟꯕꯗꯤ ꯅꯨꯡꯉꯥꯏꯇꯦꯕ
ꯑꯗꯨꯅꯦ ꯀꯣ ꯑꯗꯨꯒꯤꯔ ꯑꯩꯈꯣꯏꯒꯤ ꯁ꯭ꯀꯤꯟꯁꯨ ꯍꯦꯟꯅ ꯀ꯭ꯂꯤꯌꯥꯔ ꯑꯣꯏꯕꯗꯨꯒ ꯀ‌ꯣꯔꯤꯌꯟ ꯀꯣꯔꯤꯌꯟꯈꯩꯁꯨ ꯑꯌꯥꯝꯕ ꯏꯁꯇꯤꯌꯨ ꯐꯨꯗ ꯏꯁꯇꯤꯌꯨ ꯐꯨꯗ ꯆꯥꯏꯌꯦꯅ ꯑꯌꯥꯝꯕ ꯐ꯭ꯔꯥꯏ ꯐꯨꯗꯁꯤ ꯆꯥꯗꯦꯅꯀꯣ ꯑꯌꯥꯝꯕ ꯏꯁ꯭ꯇ꯭ꯌꯨ ꯐꯨꯗ ꯀꯨꯝꯕ ꯆꯥꯕꯒꯤ ꯀꯣꯔꯤꯌꯟ ꯈꯣꯏꯒꯤ ꯏꯁꯀꯤꯟꯁꯨ ꯃꯤ ꯃꯌꯥꯝꯅ ꯄꯥꯝꯅꯕꯗꯣ
ꯑꯥ
ꯑꯗꯨꯃꯥꯏꯅ ꯑꯩꯈꯣꯏꯒꯤ ꯑꯩꯈꯣꯏꯒꯤ ꯃꯤꯁꯤꯡꯁꯤꯁꯨ ꯃꯣꯔꯣꯛ ꯀꯟꯅꯗꯤ ꯆꯥꯗ꯭ꯔꯒ ꯑꯗꯨꯝ ꯑꯦꯚ꯭ꯔꯦꯖ ꯂꯩꯗꯅꯀꯣ ꯆꯥꯕꯁꯤꯡꯁꯤꯗꯤ ꯃꯥꯏꯗ‌ꯣ ꯑꯗꯨꯝ ꯁꯦꯡꯗꯤ ꯁꯦꯡꯕꯅꯦ ꯃꯔꯣꯛ ꯌꯥꯝ ꯆꯥꯔꯗꯤ ꯄꯨꯛ ꯐꯠꯇꯕꯒꯤ ꯃꯥꯏꯗ ꯂꯣꯏꯅ ꯀꯥꯞꯈꯠꯂꯦ ꯑꯗꯨꯕꯨ ꯃꯨꯔꯣꯛ ꯌꯥꯝ ꯆꯥꯗ꯭ꯔꯒ ꯑꯗꯨꯝ ꯈꯔ ꯀꯩꯅꯣ ꯇꯧꯕꯁꯤꯡꯁꯤ ꯗꯤ ꯑꯗꯨꯝ ꯀꯩꯅꯣ ꯇꯧꯕꯅꯦ ꯃꯥꯏꯗꯤ ꯑꯗꯨꯝ ꯁꯦꯡꯕꯅꯦ ꯑꯩꯈꯣꯏꯒꯤꯁꯤꯁꯨ ꯀꯣ
ꯍꯣꯏ ꯍꯣꯏ꯫
ꯎꯝ
ꯑꯗꯨꯒ ꯀꯔꯤꯔꯥ ꯚꯤꯟꯁꯁꯨ ꯑꯗꯨꯝ ꯍꯥꯎꯋꯦꯗ
ꯕꯤꯟꯁ ꯀꯣ ꯑ ꯅꯪꯅ ꯉꯁꯤ ꯚꯦꯖꯤꯇꯦꯕꯜ ꯍꯥꯏ ꯍꯥꯏꯕꯁꯤꯡꯁꯦ ꯑꯌꯥꯝꯕ ꯑꯩꯅ ꯄꯥꯝꯕꯁꯤꯡꯅꯦ ꯃꯣꯁꯂꯤ ꯀꯔꯤ ꯍꯥꯏꯁꯤꯔꯥ ꯎ ꯀꯤꯠꯆꯟꯗ ꯑꯌꯥꯝꯕꯀꯣ ꯂꯩꯕ ꯚꯦꯖꯤꯇꯦꯕꯜ ꯉꯥꯛ ꯇꯅꯦ ꯑꯩ ꯅꯪꯅ ꯍꯧꯖꯤꯛ ꯍꯥꯏꯗꯣꯛꯄꯁꯦ ꯕꯤꯟꯁ ꯀꯨꯝꯕꯗꯤ ꯑꯗꯨꯝ ꯑꯦꯕ꯭ꯔꯤ ꯇꯥꯏꯝ ꯀꯤꯠꯆꯟꯗ ꯊꯝꯕ ꯌꯥꯏ ꯑꯩꯗꯃꯛꯇꯤꯀꯣ꯫
ꯑꯥ꯫
ꯀꯥꯡꯁꯣꯏ ꯑꯣꯏꯔꯁꯨ ꯑꯗꯨꯝ ꯕꯣꯏꯜ ꯆꯝꯐꯨꯠ ꯆꯥꯔꯁ ꯇꯨ ꯂ‌ꯩꯗꯅꯀꯣ ꯑꯗꯨ꯫ ꯕ꯭ꯔꯤꯟꯖꯜ ꯀꯦꯕꯦꯖꯀꯨꯝꯕꯗꯤ ꯑ ꯑꯗꯨꯗꯤ ꯅꯣꯠ꯫ ꯑꯦꯚ꯭ꯔꯤ ꯇꯥꯏꯝ ꯂꯩꯇꯦ ꯑꯗꯨꯕꯨ ꯕꯤꯟꯁ ꯑꯗꯨꯒ ꯍꯧꯖꯤꯛꯀꯤ ꯂꯦꯗꯤꯁ ꯐꯤꯡꯒꯔꯒꯨꯝꯕꯗꯤꯀꯣ ꯑꯗꯨꯝ꯫ ꯊ꯭ꯔꯨ ꯑꯥꯎꯠ ꯗ ꯀꯔꯤ ꯍꯥꯏꯁꯤꯔꯥ ꯑꯗꯨꯝ ꯂꯩꯕ ꯌꯥꯏ ꯑꯩꯒꯤ ꯀꯤꯆꯟꯁꯤꯗ ꯑꯗꯨꯝ ꯆꯥꯕꯗꯣꯀꯣ
ꯎꯝ ꯎꯝ꯫
ꯅꯪ ꯁꯥ ꯁꯥ ꯌꯦꯟꯁꯥꯡꯒꯨꯝꯕꯗꯤ ꯀꯔꯝꯕꯅ ꯍꯥꯎꯕ꯭ꯔꯥ꯫
ꯑꯁ ꯍꯟꯗꯛꯗꯤ ꯑꯩ ꯉꯥ ꯈꯛꯇ ꯆꯥꯏ ꯑꯇꯣꯞꯄꯗꯤ ꯁꯥ ꯃꯟꯕꯒꯤ ꯀꯣ ꯁꯝꯃꯥꯔ ꯂꯥꯛꯄꯒꯤ ꯉꯥ ꯍꯦꯟꯅ ꯄꯥꯝꯃꯦ ꯑꯗꯥꯟ ꯋꯤꯟꯇꯔ ꯂꯥꯛꯔꯗꯤ ꯑꯣꯛꯁꯥ ꯑꯗꯨꯝ ꯆꯥꯕ
ꯑꯣꯛꯁꯥꯁꯨ ꯍꯥꯎꯋ‌ꯦ ꯑꯗꯨꯕꯨ ꯑꯣꯛꯁꯥꯁꯦ ꯑꯩꯅ ꯀꯩꯅꯣ ꯇꯧꯕꯁꯤꯗꯤ ꯅꯨꯄꯥ ꯑꯣꯛꯁꯥ ꯅꯨꯄꯥ ꯍꯥꯏꯕ꯭ꯔꯥ ꯂꯥꯕ ꯍꯥꯏꯕꯀꯣ꯫ ꯃꯣꯏꯒꯤꯗꯤ ꯀꯔꯤ ꯍꯥꯏꯁꯤꯔꯥ ꯃꯅꯝ ꯊꯣꯛꯄꯁꯨ ꯂꯩꯌꯦ ꯃꯣꯏꯗꯤꯀꯣ
ꯍꯣ ꯍꯣ ꯍꯣꯏ
ꯑꯗꯨꯒꯨꯝꯕꯗꯤ ꯑꯁ ꯇꯜꯂꯦꯗ
ꯍꯣꯏ ꯁꯝꯃꯔꯗꯗꯤ ꯁꯝꯃꯔꯅ ꯍꯦꯟꯅ ꯂꯩꯌꯦ ꯑꯗꯨꯒꯨꯝꯕ꯫ ꯗꯣ ꯍꯥꯏꯗꯤ ꯁꯟꯃꯔꯗꯗꯤ ꯃꯅꯝ ꯊꯤ ꯍꯥꯏꯗꯤ ꯀꯨꯏꯅ ꯊꯝꯕ ꯌꯥꯗꯕꯀꯣ ꯁꯃꯔꯗꯗꯤ
ꯍꯣꯏ ꯑꯠ꯫ ꯑꯁ ꯅꯍꯥꯟꯗꯣ ꯑꯩꯅ ꯂꯧꯕꯀꯣ ꯁꯥꯁꯨ ꯑꯗꯨꯝ ꯀꯪꯉꯒ ꯐ꯭ꯔꯤꯖꯇ ꯌꯦꯟꯁꯥꯡ ꯍꯥꯎꯇꯕ ꯀꯥꯟꯗ ꯈꯤꯇꯪ ꯈꯤꯇꯪ ꯇꯥꯎꯔꯒ ꯆꯥꯒꯦ ꯍꯥꯏꯅ ꯑꯗꯨ ꯅꯝ ꯑꯩꯅ ꯂꯩꯇ꯭ꯔꯤꯉꯩꯗ ꯑꯗꯨꯗ ꯑꯗꯨꯗꯣ ꯅꯝꯕ ꯖꯥꯠꯇꯨꯔꯥ ꯍꯥꯏꯔꯒ ꯑꯦ ꯅꯝꯃꯣꯏ ꯅꯝꯃꯔꯣꯏ ꯍꯥꯏꯅ ꯍꯥꯏꯔꯒ ꯑꯩꯁꯦ ꯀꯤꯂꯣ ꯑꯅꯤ ꯂꯧꯔꯛꯑꯒ ꯀꯤꯂꯣ ꯑꯃ ꯇꯪꯈꯥꯏꯒꯨꯝꯕꯗꯤ꯫ ꯑꯌꯥꯝꯕ ꯃꯇꯣꯡ ꯑꯣꯏꯕꯒꯤ ꯀꯥꯡꯅꯉꯥꯏ ꯊꯝꯃꯦꯕ ꯑꯗꯣ ꯇꯪꯈꯥꯏ ꯀꯨꯝꯕꯤꯁꯦ ꯊꯣꯡꯔꯒ ꯆꯥꯕꯗꯣ ꯆꯥꯕ ꯌꯥꯗ꯭ꯔꯦꯅꯦ ꯑꯗꯨꯗꯤ ꯑꯗꯨꯒꯤ ꯑꯁ ꯑꯩ ꯂꯩꯕꯁꯦ ꯁꯣꯏꯈ꯭ꯔꯦꯀꯣ ꯍꯥꯏꯅ ꯂꯩꯕꯁꯨ ꯍꯩꯕ ꯗꯔꯀꯥꯔ ꯌꯥꯝ ꯑꯣꯏꯌ‌ꯦꯅꯦ꯫
ꯍꯣꯏ ꯍꯣꯏ
ꯂꯩꯕ ꯍꯩꯇ꯭ꯔꯗꯤ ꯑꯗꯨ ꯑꯗꯨꯗꯤ ꯑꯁ꯫ ꯇꯥꯕ ꯌꯥꯗ꯭ꯔꯦꯗ
ꯁꯟꯁꯁꯨ ꯗ꯭ꯔꯥꯏꯗꯤ ꯑꯗꯨꯝ ꯍꯧꯕꯅꯦ ꯑꯗꯨ ꯍꯦꯛ ꯐ꯭ꯔꯦꯁ ꯁꯤ ꯌꯥꯝ ꯍꯥꯎꯗꯣꯏꯗ
ꯑꯣ ꯎꯝ ꯑꯩꯅ ꯂꯩꯕ ꯑꯦꯔꯤꯌꯥꯁꯤꯅ ꯁꯟꯁꯥꯁꯦ
ꯌꯥꯝ ꯐꯪꯗꯕ ꯑꯗꯨꯝ ꯑꯩꯈꯣꯏꯅ ꯑꯗꯨꯝ ꯂꯛꯀꯤ ꯑꯣꯏꯕ ꯅꯨꯃꯤꯠꯇꯨꯒꯨꯝꯕ ꯃꯣꯏꯅ ꯄꯨꯔꯛꯄ ꯀꯥꯟꯗꯀꯣ ꯅꯠꯇ꯭ꯔꯗꯤ ꯁꯟꯁꯥ ꯀꯥꯡꯂꯒ ꯊꯝꯕꯁꯤꯗꯤ
ꯁꯟꯁꯥ ꯀꯉꯒ ꯊꯝꯃꯁꯨ ꯆꯥꯛ ꯍꯥꯎꯇꯕ ꯃꯇꯝꯗꯗꯤ ꯌꯥꯝ ꯀꯥꯟꯅꯕꯅꯦꯍꯦ
ꯑꯗꯨꯒ ꯃꯣꯔꯣꯛ ꯃꯦꯠꯄꯗꯨꯁꯨ ꯍꯥꯎꯇ꯭ꯔꯣ ꯀꯛꯁꯥꯒꯤꯗꯤ ꯍꯦꯠꯃꯦꯠ ꯆꯠꯄ ꯌꯥꯗꯕꯅꯦ ꯑꯗꯨꯝ ꯂꯩꯗꯅꯀꯣ ꯑꯗꯨꯗꯣ ꯁꯟꯁꯥꯒꯤꯗꯤ ꯃꯣꯔꯣꯛ ꯃꯦꯠꯄꯗꯣ
ꯑꯣ ꯌꯥꯝ ꯍꯥꯎꯋꯦ
ꯑꯍꯥꯎꯕ ꯉꯥꯛꯇꯅꯦꯗ ꯏꯕꯥꯅꯤ ꯍꯧꯖꯤꯛ ꯉꯥꯡꯁꯦ
ꯅꯪ ꯀꯨꯏꯅ ꯉꯥꯡ ꯂꯩꯔꯗꯤ ꯆꯥꯛ ꯂꯥꯝꯔꯛꯈ꯭ꯔꯅꯤꯅꯦ
ꯍ ꯑꯗꯨꯁꯨ ꯑꯣꯏꯕꯁꯨ
ꯎꯝ ꯎꯝꯝ ꯍꯣꯏ ꯑꯗ ꯆꯥꯕ ꯃꯇꯥꯡ ꯈꯛꯇ ꯉꯥꯡꯕꯒꯀꯣ ꯑ ꯇꯧ꯭ꯔ
ꯉꯁꯤꯗꯤ ꯑꯗꯨꯝ ꯌꯨꯝꯗ ꯂꯩꯒꯗ ꯊꯕꯛ ꯆꯠꯀꯔꯣ
ꯑꯩꯁꯦ ꯈꯪꯗꯦ ꯉꯁꯤꯁꯦ ꯌꯨꯝꯗ ꯂꯩꯁꯤꯔꯥ ꯅꯠꯇ꯭ꯔꯒ ꯑꯩꯈꯣꯏ ꯀꯖꯤꯟ ꯀꯥꯖꯤꯟ ꯑꯃꯗ ꯂꯥꯛꯑꯣꯅ ꯍꯥꯏꯕ ꯃꯣꯏꯗꯀꯣ
ꯑꯗꯨ ꯑꯗꯨ ꯆꯠꯊꯣꯛꯁꯤꯔꯥ ꯅꯠꯇ꯭ꯔꯒ ꯍꯩꯌꯦꯡ ꯑꯣꯏꯅ ꯆꯠꯁꯤꯔ ꯑꯩꯁꯨ ꯈꯜꯂꯤꯅꯨ ꯑꯩꯒꯤ ꯏꯃꯥꯇꯣꯟꯒꯤ ꯃꯆꯥꯗꯣ ꯃꯣꯏꯁꯨ ꯑꯩꯒꯤ ꯌꯨꯝ ꯃꯅꯥꯛꯇ ꯂꯩꯌꯦꯕ ꯌꯥꯝ ꯉꯛꯄꯁꯨ ꯐꯠꯇꯕ ꯌꯥꯝ ꯂꯥꯞꯄꯁꯨ ꯅꯠꯇꯕ
ꯑꯗꯨ ꯂꯥꯛꯑꯣ ꯂꯥꯛꯑꯣꯅꯗꯤ ꯍꯥꯏꯔꯒ ꯂꯩꯌꯦꯦ ꯑꯗꯨ ꯈꯪꯗꯦ ꯃꯣꯏꯗ ꯆꯠꯊꯣꯛꯁꯤꯔꯥ ꯑꯗꯨꯝ
ꯌꯨꯝ ꯆꯠꯄꯁꯨ ꯑꯗꯨꯝ ꯅꯨꯡꯉꯥꯏꯕꯅꯦꯕ
ꯍꯣꯏ ꯆꯨꯝꯃꯦ ꯎꯝ ꯑꯩꯒꯤ ꯀꯔꯤ ꯍꯥꯏꯁꯤꯔꯥ
ꯣ ꯀ ꯍꯥꯏꯁꯤꯔꯥ ꯃꯤ ꯃꯤ ꯃꯥ ꯃꯥꯒꯤ ꯌꯨꯝ ꯆꯠꯄꯁꯨ ꯀꯣ
ꯎꯝ
ꯃꯣꯏꯁꯨ ꯍꯔꯥꯎꯕꯅꯤ ꯑꯩꯈꯣꯏꯁꯨ ꯍꯔꯥꯎꯕꯅꯤꯗ
ꯍꯣꯏ ꯍꯣꯏ ꯆꯨꯝꯃꯦ ꯎꯝ ꯃꯔꯛ ꯃꯔꯛ ꯑꯗꯨꯝ ꯀꯣꯏ ꯁꯣꯛꯄꯁꯤ ꯋꯥꯈꯜꯁꯨ ꯂꯥꯏꯠ ꯑꯣꯏꯌꯦꯕꯀꯣ ꯑ ꯈꯪꯗꯦ ꯆꯠꯊꯣꯛꯔꯁꯨ ꯏꯚꯤꯅꯤꯡꯒꯨꯝꯕꯗ ꯆꯠꯊꯣꯛꯁꯤꯔꯥ ꯈꯪꯗꯦ ꯑꯗꯨ ꯑꯥꯐꯇꯔꯅꯨꯟꯗ ꯌꯥꯝ ꯁꯥꯏꯌꯦꯕ ꯊꯤꯟꯗꯗꯤꯀꯣ ꯏꯚꯤꯅꯤꯡꯒꯨꯝꯕꯗ ꯆꯠꯊꯣꯛꯄꯅ ꯐꯒꯦꯔꯥ ꯈꯪꯗꯦ ꯅꯪꯁꯤꯗꯤ ꯌꯨꯝ ꯂꯩꯒ꯭ꯔꯣ ꯅꯠꯇ꯭ꯔ ꯅꯪꯁꯨ ꯊꯕꯛ ꯂꯩꯕ꯭ꯔꯣ ꯉꯁꯤꯁꯦ
ꯉꯁꯤ ꯑꯩ ꯏꯃꯥꯟꯅꯕꯗ ꯑꯦꯔꯄꯣꯠ ꯊꯤꯅꯤꯡꯉꯥꯏ ꯆꯠꯀꯅꯤ
ꯑꯣ